ꯑꯩꯗꯣꯝꯗ ꯁꯦꯝꯁꯦ ꯅꯠꯇ꯭ꯔꯗꯤ ꯑꯩ ꯅꯍꯥꯟꯗꯩ ꯇꯧꯔꯤ ꯃꯌꯥꯝꯁꯦ ꯂꯣꯏ ꯃꯥꯡꯈꯤꯗ
ꯑꯦ ꯃꯥꯡꯉꯣꯏ ꯃꯥꯡꯉꯣꯏ ꯑꯗꯨꯏꯒꯤꯗꯤ ꯃꯥꯡꯉꯣꯏ
ꯑꯁ ꯅꯪꯗꯤ ꯑꯅꯤꯔꯛ ꯇꯧꯔꯅꯤ ꯑꯗꯨꯗꯨꯒ ꯑꯍꯨꯝꯂꯛ ꯇꯧꯔꯛꯀꯦ ꯌꯥꯕ꯭ꯔꯥ ꯌꯦꯡꯒꯦ
ꯍꯣꯏ ꯍꯣꯏ ꯌꯥ ꯑꯩꯗꯤ ꯍꯧꯖꯤꯛ ꯃꯦꯁꯦꯁ ꯊꯥꯔꯑꯕꯀꯣ ꯃꯤꯅ ꯀꯣꯜ ꯇꯧꯔꯛꯀꯦꯗ ꯑꯗꯨꯑꯣꯏꯁꯨ ꯑꯩ ꯅꯪꯒꯤ ꯂꯣꯏꯈꯤꯕꯗꯒꯤ ꯑꯩ ꯃꯦꯁꯦꯁ ꯑꯩ ꯎꯁꯗꯛꯑꯔꯣꯏꯗꯅ ꯑꯩ ꯈꯣꯏ ꯃꯥꯥꯅꯉ ꯑꯥ ꯂꯣꯏ ꯍꯥꯏ ꯗꯤ ꯑꯩꯒꯤ ꯇꯧꯅꯈꯤꯕꯅꯤꯅ ꯃꯤꯒꯤꯗꯨꯁꯨ ꯑꯩꯒꯤ ꯂꯣꯏꯒꯦ ꯇꯧ ꯌꯥꯄꯣꯠꯇꯦꯕ
ꯎꯝ
ꯑꯗꯨꯅ ꯍꯣꯔꯣꯏ ꯅꯨꯡꯗꯥꯡ ꯑꯣꯏꯅ ꯁꯥꯟꯅꯕꯤꯒꯠꯇꯣ ꯑꯩ ꯉꯁꯥꯏꯗꯒꯤ ꯅꯪ ꯋꯥꯔꯤꯁꯅꯛꯁꯦ ꯑꯩ ꯋꯥꯏ ꯁꯤꯅꯤꯡꯉꯦ ꯑꯩꯈꯣꯏ ꯌꯨꯝ ꯄꯨꯝꯅꯃꯛ
ꯑꯗꯨꯃꯥꯏꯅ ꯋꯥꯔꯤ ꯁꯥꯟꯅꯩꯅ ꯂꯩꯊꯣꯛꯀꯗꯕ ꯅꯠꯇꯦ ꯑꯗꯨꯃꯥꯏꯅ ꯈꯔꯒ ꯇꯧꯗꯧꯅꯤ ꯀꯥꯏ ꯑꯩꯁꯨ ꯐꯤꯁ ꯍꯥꯏꯁꯤꯗꯤ
ꯑꯩꯍꯦꯅꯣ ꯄ ꯃꯤꯤꯁꯥꯏꯔ ꯈꯗꯦ
ꯑꯥ ꯁꯥꯏ ꯌꯥꯈꯃꯒ ꯑꯗꯨꯏꯅꯦ
ꯑꯐ
ꯑ ꯀꯩꯅꯣꯕꯨꯗꯤ ꯇꯧꯋꯦꯍꯦ ꯑꯍꯥꯟꯕꯗ ꯍꯩ ꯃꯦꯠꯄ ꯆꯥꯔꯝꯃꯦꯗꯅ ꯑꯗꯨ ꯂꯩꯔꯦ ꯑꯗꯒꯤ ꯀꯣꯟ ꯐꯦꯡꯗꯣꯛꯑꯝꯃꯦ ꯃꯣꯏꯒꯤꯗꯣ ꯑꯗꯨ ꯂꯥꯛꯑꯦ ꯑꯗꯨꯗꯨꯒ ꯅꯥꯀꯣꯡ ꯅꯥꯁꯤꯄꯤ ꯀꯩꯀꯥ ꯈꯣꯠꯇꯦ ꯑꯗꯨꯗꯨꯒ ꯐꯤ ꯁꯥꯕ ꯌꯥꯝ ꯀꯥꯈꯠꯂꯦ
ꯑꯩ ꯇꯧꯊꯣꯏꯅꯤ ꯁꯃꯥꯊꯕ ꯇꯧꯈ꯭ꯔꯦ ꯑꯩꯁꯨꯅꯦ ꯅꯥꯏꯅ ꯁꯨꯝ ꯂꯩꯁꯟꯕꯗꯣ ꯍꯛꯆꯥꯡ ꯅꯨꯡꯉꯥꯏꯇꯦ ꯕ ꯑꯗ ꯁꯨꯃꯥꯏꯅ ꯇꯧꯁꯦ ꯈꯔ ꯐ꯭ꯔꯦꯁ ꯑꯣꯏꯊꯣꯛꯑꯦꯕ ꯑꯩ ꯍꯧꯖꯤꯛ ꯏꯁꯤꯡ ꯏꯁꯤꯡ ꯂꯨꯝꯃꯦ
ꯂꯩꯕꯗꯣ ꯅꯨꯡꯉꯥꯏꯇꯕ ꯐ꯭ꯔꯦꯁ ꯑꯣꯏꯔ ꯂꯩꯕꯅ ꯅꯨꯡꯉꯥꯏ
ꯊꯔꯁ ꯌꯥꯝ ꯀꯥꯕꯗꯒꯤꯅꯦ ꯍꯟꯗꯛꯇꯤ ꯁꯨꯣꯏ ꯁꯣꯏꯔꯤꯗ ꯑꯩ ꯋꯥꯀꯤꯡꯁꯦ ꯆꯦꯜꯂꯅꯤ ꯆꯦꯡꯉꯣꯅꯤꯀꯥꯒ
ꯑꯗꯨꯏ ꯃꯔꯛꯇꯗꯤ ꯆꯦ ꯌꯥꯗꯕ
ꯎꯝ ꯍꯥꯏꯗꯤ ꯑꯩ ꯑꯦ ꯑꯗꯨꯏ ꯃꯔꯛꯇꯗꯤ ꯑꯩꯈꯣꯏ ꯀꯦꯃꯨꯛ ꯆꯠꯂꯅꯤ ꯑꯩ ꯌꯨꯝꯃꯨꯛ ꯆꯠꯂꯅꯤ ꯃꯇꯝꯗꯣ ꯎ ꯇꯥ ꯄꯨꯔꯇꯥꯥ ꯆꯠꯂꯦꯕ ꯑꯗꯨꯅ
ꯍꯣꯏ ꯑꯩꯁꯨꯅꯦ ꯑꯩ ꯑꯩꯁꯨ ꯑꯩ ꯑꯩꯅ ꯑꯦꯛꯁꯔꯁꯥꯏꯖ ꯇꯧꯒꯦ ꯈꯔ ꯀꯞꯄ ꯀꯀꯅꯤ ꯍꯪꯕ ꯑꯉꯥꯡꯗꯤ ꯁꯥ ꯂꯥꯛꯁꯜꯂꯤꯅꯤꯅꯦꯕ ꯑꯌꯨꯛꯇ
ꯅꯪꯒꯤ ꯑꯉꯥꯡꯈꯩꯁꯦ ꯑꯃ ꯃꯇꯝ ꯃ ꯏꯇꯥꯏ ꯅꯥꯏꯦ
ꯅꯅꯥꯏꯑꯗꯤ ꯏꯕꯦꯝꯅ ꯅꯥꯏꯗꯤ ꯑꯁ ꯉꯥꯏꯍꯥꯛ ꯂꯩꯔꯦ ꯑꯃꯃꯨꯛ ꯂꯥꯛꯀꯅꯤ ꯉꯥꯏꯍꯥꯛ ꯂꯩꯔꯦ ꯑꯃꯃꯨꯛ ꯂꯥꯛꯀꯅꯤ ꯒ꯭ꯌꯥꯃꯦꯟ ꯇꯥꯗꯤꯦ ꯑꯩ ꯃꯣꯏ ꯃꯣꯏ ꯂꯥꯛꯅꯤꯡꯕ ꯃꯇꯝꯗꯅꯤ ꯂꯥꯛꯏꯁꯦ ꯑꯩꯅꯅꯦ ꯉꯥꯡꯉꯕꯅꯦꯕ ꯐꯅ ꯅꯣꯏ ꯑꯗꯨꯗ ꯂꯥꯛꯑꯣ ꯑꯗꯨꯗ ꯂꯥꯛꯑꯣꯅ
ꯑꯉꯥꯡ ꯍꯥꯏꯔꯛꯀꯦꯁꯦ ꯖꯦꯅꯦꯕꯤꯖꯤꯅꯅꯦ ꯂꯧꯕ ꯁꯨꯡ ꯉꯥꯛ ꯂꯥꯛꯀꯟꯗꯕ ꯑꯉꯥꯡꯅꯦꯕ ꯍꯪꯉꯕ꯭ꯔꯥ ꯑꯗꯨꯝ ꯂꯩꯍꯟꯕ ꯑꯗꯨꯒꯅꯦ ꯑꯉꯥꯡ ꯑꯅꯤ ꯀ꯭ꯂꯥꯁ ꯐꯥꯏꯚꯀꯤ ꯑꯉꯥꯡ ꯑꯅꯤ ꯂꯥꯛꯏꯁꯦ ꯁꯤꯤꯔꯅꯦꯌꯥ ꯌꯧꯕꯒꯅꯦ ꯃꯌꯨꯝ ꯆꯠꯅꯤꯡꯕ ꯀꯥꯡꯕꯨꯅꯦꯕ ꯍꯪꯉꯕ꯭ꯔꯥ ꯑꯗꯨꯗꯨꯒꯤꯅꯦ ꯍ ꯈꯪꯉꯕ꯭ꯔꯥ ꯉꯥꯏꯇꯥꯥꯅ ꯄꯨꯡ ꯃꯉꯥ ꯃꯈꯥꯏꯗ ꯂꯥꯛꯑꯣ ꯍꯥꯏꯕꯁꯦ ꯈꯪꯉꯕ꯭ꯔꯥ ꯃꯣꯏꯅ ꯉꯝꯗꯅ ꯄꯨꯡ ꯃꯔꯤ ꯃꯈꯥꯏꯗꯅꯦ ꯂꯥꯛꯏꯁꯦ ꯉꯟꯅ ꯆꯠꯅꯤꯡꯕ ꯉꯟꯅ ꯊꯥꯅꯤꯡꯕꯒꯤ ꯑꯗꯨꯒꯁꯨ ꯁꯥꯟꯅꯅꯤꯡꯕꯒꯤ ꯅ ꯑ꯭ꯔꯣ ꯍꯒꯗꯨꯕ ꯅꯪꯕ
ꯍꯥꯦ ꯍꯦꯔ
ꯑꯉꯥꯡ ꯃꯥ ꯍꯧꯖꯤꯛ ꯇꯨꯈꯤꯕꯗꯣ ꯅꯥꯕ꯭ꯔꯥ ꯍꯪꯅꯤꯕ ꯎ
ꯀꯁꯗ ꯃꯖꯥ ꯐꯗ꯭ꯔꯣ
ꯑꯉꯥꯡ ꯋꯥꯅꯅꯤ ꯃꯟꯅ ꯅꯨꯡꯁꯤꯉꯣ ꯁꯤꯅꯤꯌꯔꯁꯤꯁꯤ ꯀꯥꯗꯝꯕꯅꯣ ꯅꯨꯡꯁꯤꯌꯦꯁꯦꯡꯉꯣꯏꯁꯦ
ꯁꯤꯔ ꯅꯨꯡꯁꯤꯀꯁꯦ ꯀꯌ ꯌꯥꯝꯥꯡ ꯑꯣꯏ
ꯎ ꯋꯥꯅꯦ ꯁꯤ
ꯇꯥꯏ ꯁꯅꯥꯗ ꯉꯔ ꯍꯦꯔꯅꯤꯀꯣ ꯑꯩꯗꯤ ꯁꯦꯅꯤꯌꯔ ꯀꯔꯣꯅꯥꯅ ꯑꯦꯁ ꯑꯩꯗꯤ ꯌꯣ ꯑ ꯍꯥꯏ ꯑꯦꯁ ꯑꯣ ꯍꯥꯏꯕ ꯌꯣ ꯍꯥꯏꯕ꯭ꯔꯣ ꯌꯨꯑꯣ ꯍꯥꯏꯕ ꯌꯣ ꯍꯥꯏꯔꯁꯨ ꯑꯩꯗꯤ ꯄꯥꯝ ꯦꯡꯒꯨ ꯃꯥꯜ ꯆꯦꯅ ꯍꯥꯏꯔꯤꯑꯦ ꯃꯥꯁꯨ ꯑꯩꯁꯨ ꯑꯩꯁꯨ ꯁꯤ ꯑꯗꯨꯝ ꯍꯥꯏꯗꯤ ꯄꯒꯥꯏ ꯁꯥꯟꯅꯩꯅꯦ ꯑꯩꯗ ꯄꯉꯥꯏ ꯍꯥꯏꯖꯗꯦ ꯎꯝ
ꯍꯕꯨꯗꯤ ꯃꯥꯔꯒ ꯀꯩꯅꯣ ꯍꯧꯦꯗꯣ ꯐ ꯂꯩ
ꯃꯤ ꯀꯔꯤ ꯌꯥꯝꯅ ꯑꯗꯨꯗꯤ
ꯎꯝ
ꯍ ꯑꯦ
ꯑ ꯑ ꯀꯔꯤ ꯀꯔꯤ ꯀꯔꯤ ꯀꯔꯤ ꯀꯔꯤ ꯇꯦꯇꯦꯒꯤ ꯍꯟꯇꯩ ꯁꯕ ꯊꯣꯛꯄꯗꯣ ꯈꯪꯕ꯭ꯔꯥ ꯇꯤꯖꯔꯃ
ꯍ
ꯇꯩ ꯁ ꯁꯣꯛꯗ ꯀꯨꯝꯕ꯭ꯔꯥ ꯇꯤꯆꯔ ꯂ
ꯍꯣꯏ ꯔꯍꯣ
ꯌꯦ
ꯍ
ꯔ ꯑꯗꯨ
ꯏꯃꯥ ꯅꯆꯥꯅꯨꯄꯤꯁꯦ ꯃꯅꯤꯄꯨꯔꯤ ꯂꯦꯡꯒ꯭ꯋꯦꯖ ꯈꯪꯗ꯭ꯔꯦ꯫
ꯋꯥꯏ ꯁꯤꯠꯄꯗꯅꯦ
ꯂꯣꯢꯔꯕꯣ ꯎꯝ ꯂꯣꯏꯔꯦ꯫
ꯃꯁꯛꯇꯣ ꯑꯣ
ꯁꯦꯅꯤꯌꯥ ꯅꯪ ꯄꯩꯁꯥ ꯐꯪꯖꯔꯣꯏꯖꯅꯤ꯫
ꯀꯩꯅꯣ꯫
ꯄꯩꯁꯥ ꯐꯪꯖꯔꯣꯏꯖꯅꯤ ꯅꯪ꯫
ꯀꯩꯅꯣ ꯀꯩꯗꯧꯔꯒꯦ ꯃꯇꯝ ꯁꯨꯔꯕꯣ꯫
ꯃꯇꯝ ꯁꯨꯕꯩ ꯅꯠꯇꯦ ꯋꯥꯔꯤ ꯃꯤ ꯁꯥꯗꯕꯖꯦꯀꯣ
ꯑꯧ ꯋꯥꯔꯤ ꯁꯥꯟꯅꯗꯕꯖꯦ ꯀꯩꯗꯧꯒꯦ ꯃꯇꯝ ꯄꯩꯁꯥ ꯐꯪꯗꯕ꯭ꯔꯣ꯫
ꯎꯝ꯫
ꯑꯁ ꯑꯩꯗꯤ ꯁꯥꯟꯅꯗꯤꯌꯦ ꯑꯥꯔ ꯁꯤꯒ ꯇꯧꯒꯤꯕꯗꯣ꯫ ꯇꯥꯟꯅꯗꯕꯒꯤ꯫ ꯑꯗꯨꯕꯨꯗꯤ ꯑꯩ ꯏꯁꯩ ꯑꯗꯨꯝ ꯁꯛ ꯑ ꯂꯩ꯫ ꯎꯝ ꯀꯩ ꯋꯥꯔꯤ ꯁꯅꯖꯤꯒꯦ꯫
ꯅꯣꯏꯒꯤ ꯖꯒꯣꯏꯒꯤꯗꯣ ꯍꯥꯏꯔꯛ ꯑꯣꯁꯦ ꯑꯗꯨꯗꯤ꯫
ꯑꯩ ꯑꯩꯈꯣꯏ ꯖꯒꯣꯏꯗꯣ- ꯈꯪꯗꯦ ꯁꯣꯏꯖ ꯃꯣꯏ ꯁꯥꯅꯤꯡꯕ ꯃꯥꯏ ꯁꯥꯖꯔꯖꯅꯤ ꯑꯩ ꯑꯩ ꯒ꯭ꯌꯥꯟ ꯇꯥꯗꯦ ꯌꯥꯎꯕꯨꯗꯤ ꯌꯥꯎꯔꯅꯦꯕꯀꯣ ꯑꯗꯣ ꯑꯩꯅ ꯑꯩꯅ ꯈꯜꯂꯤꯁꯦꯀꯣ ꯕꯦꯂꯣꯔꯤ ꯀꯥꯏ ꯃꯃꯥꯡꯗ ꯑꯩꯁꯦ ꯀꯩ ꯍꯥꯏꯅꯤ ꯌꯥꯝ ꯄꯛꯇꯦꯕ ꯃꯣꯏ ꯃꯣꯏ ꯃꯣꯏ ꯀꯥꯡꯕꯨꯗꯣ
ꯄꯛꯇꯤ ꯄꯛꯇꯦꯍꯦ꯫
ꯏꯪꯂꯤꯁ ꯂꯧꯔꯦꯅ ꯃꯣꯏ ꯃꯋꯥ ꯂꯧꯗꯦꯕ ꯑꯩꯅ꯫
ꯎꯝ꯫
ꯑ ꯀꯔꯤ ꯀꯔꯤ ꯀꯔꯤ ꯀꯔꯤ ꯀꯔꯤ ꯅꯪꯒꯤ ꯖꯥꯁꯨ ꯌꯨꯅꯤꯛ ꯑꯣꯏꯕ꯭ꯔꯥ ꯌꯨꯅꯤꯛ ꯑꯣꯏꯕ꯭ꯔꯥꯕ ꯍꯥꯏ ꯗꯤ ꯑꯇꯣꯞꯄ ꯌꯥꯎꯗꯕ꯭ꯔꯕ ꯕꯤꯍꯨ ꯗꯥꯁ ꯆꯧꯕꯗꯣ
ꯌꯥꯎꯗꯦ ꯑꯩꯅꯕꯨꯗꯤ ꯍꯥꯏꯖꯕ
ꯌꯣꯝꯕ ꯂꯍꯧꯗꯕ꯭ꯔꯣ
ꯅꯝꯍꯧꯗꯦ ꯏꯕꯦꯝꯃ ꯀꯩꯝꯇ ꯀꯅꯥꯝꯇꯅ ꯅꯝꯕꯤꯗꯦ
ꯅꯪꯖꯨ ꯅꯝꯕꯤꯌꯣ ꯍꯥꯏꯔꯝꯗꯕ
ꯎꯝ ꯍꯥꯏꯔꯝꯗꯦ ꯑꯩꯖꯨ ꯄꯥꯈꯠꯃꯟꯗꯅ ꯁꯅꯦꯍꯥꯅ ꯅꯝꯕꯖꯨ ꯇꯨꯡꯗꯩ ꯅꯝꯕ ꯑꯣꯏꯕꯒꯤ ꯈꯗꯗꯅꯦ ꯑꯗꯣ ꯈꯪꯗꯦꯗ ꯑꯗꯣ ꯑꯩꯈꯣꯏ ꯑꯥꯗꯗꯤ
ꯑꯗꯣ ꯑꯥ ꯀꯔꯝꯕ ꯀꯔꯤ ꯀꯔꯤ ꯌꯨꯅꯤꯠꯀꯤ ꯁꯦꯅꯤꯌꯔꯅꯣ ꯈꯪꯗꯦ ꯁꯨꯅꯤꯌꯔ ꯑꯃ ꯍꯤꯟꯗꯤ ꯏꯁꯩꯩ ꯁꯛꯄꯥꯝ ꯃꯥ ꯌꯥꯎꯕꯗꯣ
ꯑꯥ ꯀꯔꯝꯕ ꯐꯨꯔꯤꯠ ꯂꯤꯠꯀꯦ ꯍꯥꯏꯔꯑꯣ
ꯈꯪꯗꯤ ꯀꯥꯎꯔꯦ ꯗ꯭ꯔꯝꯒ ꯊꯤꯜꯂꯦ
ꯌꯥ
ꯑꯗꯨꯗꯤ ꯑꯥ ꯍꯩꯔꯝꯅꯤ ꯑꯌꯥꯝꯕꯅ ꯈꯣꯏꯁꯤ ꯀꯦꯅꯤꯌꯥ ꯑꯗꯨꯝ ꯑꯣꯏꯕꯅꯦ
ꯀꯣꯐꯤ ꯁꯣꯞ ꯑꯃ ꯐꯝꯒ꯭ꯔꯣ ꯏꯕꯦꯝꯃ ꯑꯣꯏꯔꯥꯔꯣꯏ
ꯑꯗꯣ ꯃꯣꯏ ꯅꯍꯥꯟ ꯅꯨꯞ ꯀꯩꯅꯣ ꯇꯧꯋꯦꯕ ꯃꯣꯏ ꯐꯣꯔꯇꯤꯟꯒꯤ ꯃꯤ ꯑꯃ ꯊꯦꯡꯅꯩ ꯅꯨꯄꯥ ꯊꯦꯡꯅꯩꯕ ꯀꯣ ꯗ꯭ꯔꯝ ꯌꯩꯕ ꯄꯨꯡ ꯊꯤꯟꯕ ꯅꯨꯄꯥ ꯈꯟꯕꯗꯨꯅꯦꯕ ꯈꯪꯕ꯭ꯔꯥ ꯏꯁꯩ ꯁꯛ ꯄꯨꯔꯥꯝ ꯍꯩꯕꯅꯦꯕ ꯃꯥꯗꯣ ꯍꯪꯕ꯭ꯔꯥ ꯑꯗꯨ ꯃꯥ ꯍꯥꯏꯅꯦ ꯑꯥ ꯏꯃꯥ ꯎꯝ ꯆ
ꯍꯜꯂꯣ꯫
ꯑ ꯗꯙꯟꯗꯤꯌꯥ ꯆꯩ ꯀꯩꯅꯣ ꯇꯧꯔꯛꯄꯗꯣ ꯈꯪꯉꯕ꯭ꯔꯥ ꯑꯗ ꯁꯨꯡ ꯋꯥꯔꯤ ꯁꯥꯟꯅ ꯍꯪꯉꯕ ꯑꯗꯨꯗꯨꯒ ꯍꯣꯏ ꯑꯩꯁꯨ ꯇꯥꯛꯑꯦ ꯀꯇꯥꯔ ꯍꯦꯛꯑꯃꯕꯗꯩꯩ ꯀꯩꯅꯣ ꯆꯦꯠ ꯆꯦꯠ ꯇꯧꯕ ꯑꯃ ꯇꯥꯔꯛꯑꯦ ꯍꯥꯏꯔꯒ ꯆꯩꯊꯦꯛꯏ ꯑꯣꯏ ꯂꯩꯔꯝꯃꯦ ꯈꯪꯉꯕꯔ꯫
ꯅꯪ ꯀꯩ ꯅꯪ ꯆꯩ ꯌꯥꯎꯕ꯭ꯔꯕ꯫
ꯑꯍꯥ ꯑꯁ ꯑꯅꯤꯁꯨꯕ ꯑꯃ ꯑꯦꯛꯖꯥꯝ ꯊꯥꯕꯒꯤ ꯅꯨꯃꯤꯠꯀꯤꯗꯣ꯫
ꯑ ꯑꯥ꯫
ꯑꯗꯨꯒꯤꯗꯣ꯫ ꯑꯗꯨꯗꯨꯒ ꯑ ꯌꯥꯝ ꯊꯤꯟꯅꯩꯔꯛꯑꯦ ꯍꯪꯉꯕ꯭ꯔꯥ ꯑꯗꯨ ꯑꯗꯨꯒ ꯃꯣꯏꯁꯦ ꯒꯤꯇꯔ ꯍꯣꯏ ꯍꯣꯏ ꯌꯥꯝ ꯒꯤꯇꯔ ꯈꯤꯡꯉꯝꯕꯗꯒꯤ ꯆꯞ ꯆꯞ ꯂꯦꯞꯄꯒ ꯌꯦꯡꯉꯤꯅꯦ ꯈꯪꯉꯥꯕꯔ ꯃꯣꯏ ꯍꯥꯏꯅꯦ꯫ ꯑꯗꯨꯒ ꯂꯣꯏꯔꯀꯥꯟꯗ ꯈꯨꯄꯥꯛ ꯌꯥꯝ ꯊꯤ ꯅꯩꯊꯔꯛꯄ ꯋꯥꯅꯤ ꯍꯥꯏꯗꯤ ꯉꯥꯏꯍꯥꯛꯇꯪꯗꯨꯗ꯫ ꯃꯥꯏ ꯆꯩꯒ ꯄꯥꯏꯔ ꯑꯗꯨꯒ ꯃꯣꯏ ꯁꯨꯃꯥꯏꯅ ꯑꯁ ꯑꯩꯗꯤ ꯂꯩꯍꯧꯔꯦꯗ ꯍꯥꯏꯅꯩ꯫
ꯍꯥꯏꯕ꯫
ꯌꯥꯝꯅ ꯑꯩꯅꯣ ꯍꯪꯕ ꯃꯨꯝꯇꯤ ꯌꯥꯗꯦꯕ ꯈꯪꯕ꯭ꯔꯥ ꯃꯨꯝꯇꯤ ꯃꯤ ꯐꯖ ꯐꯖꯕ ꯌꯥꯝꯌꯥꯝ ꯌꯥꯎꯋꯦꯕ ꯑꯗꯨꯒ ꯑꯩꯒꯤꯅꯅꯦ ꯍꯕ꯭ꯔꯥ ꯑꯗꯨꯝ ꯑꯦꯛꯁꯄ꯭ꯔꯦꯁꯟꯒ ꯑꯗꯨꯒ ꯑꯩꯅ ꯁꯥꯔꯤꯕ ꯀꯩꯅꯣꯗꯨꯒꯅꯦ ꯌꯨꯅꯤꯛ ꯍꯦꯛꯇ ꯑꯣꯏꯈꯤꯕꯗꯣ ꯈꯪꯕ꯭ꯔꯥ꯫ ꯃꯤ ꯃꯌꯥꯝꯅ ꯁꯥꯟꯅꯗꯕꯗ ꯑꯗꯨꯝ ꯑꯣꯏꯕꯒꯤꯅꯦꯕ ꯏꯁ ꯏꯕꯦꯝꯃ ꯃꯨꯛ ꯌꯥꯝ ꯍꯩꯕ ꯌꯥꯎꯏ꯫
ꯅꯪ ꯐꯥꯔꯥꯁ ꯂꯔꯅꯔ ꯌꯥꯝ ꯑꯣꯏꯌꯦ ꯋꯥꯔꯤ꯫ ꯍꯥꯏꯗꯤ ꯌꯦꯡꯅ ꯇꯝꯃꯤꯗꯣ ꯌꯦꯪꯏ ꯁꯣꯔꯠ ꯇꯥꯏꯝꯗꯅꯦ ꯍꯥꯏꯕ꯫
ꯎꯝ꯫
ꯑꯩ ꯑꯣꯏꯔꯗꯤ ꯑꯁ ꯀꯥꯏꯗꯒꯤ꯫
ꯑꯩ ꯐꯪꯗꯦꯍꯦ ꯏꯕꯦꯝ ꯑꯩ ꯈꯪꯗꯦ ꯑꯁ꯫ ꯂꯣꯏꯔꯦ ꯂꯣꯏꯔꯦ꯫
ꯑꯩꯒꯤ ꯃꯃꯝ ꯂꯩꯔꯛꯎꯀꯣ ꯀꯥꯏꯗꯨꯅꯤ꯫
ꯇꯩꯃꯛ꯫
ꯃꯃꯝ ꯍꯥꯏꯕ ꯑꯆꯥꯄꯣꯠ ꯍꯥꯏꯕ ꯍꯥꯏ ꯃꯃꯝ ꯍꯥꯏꯕ ꯑꯆꯥꯄꯣꯠ ꯍꯥꯏ ꯃꯃꯝ ꯍꯥꯏꯅ
ꯐꯥꯎ ꯁꯥꯟꯅꯔꯁꯦ ꯃꯤꯅꯤꯠ ꯇꯨꯌꯦꯜꯞꯐꯥꯎ ꯁꯥꯟꯅꯕꯁꯦ ꯑꯃ ꯑꯦ ꯇꯦꯟ ꯍꯣꯏ ꯇꯦꯟꯐꯧ ꯁꯥꯟꯅꯔꯁꯦ꯫
ꯀꯩꯅꯣ ꯇꯨꯌꯦꯜꯞꯐꯥꯎ ꯁꯥꯟꯅꯔ ꯀꯩꯗꯧꯒꯦ꯫ ꯑꯥ ꯈꯪꯗꯤꯌꯦ ꯑꯩꯗꯤ ꯀꯩꯝ ꯈꯪꯖꯗꯌꯦ꯫
ꯌꯥꯔꯦ ꯅꯪ ꯈꯪꯉꯔꯣꯏ ꯅꯪꯗꯤ ꯀꯩꯝ ꯈꯪꯗꯕ ꯃꯤꯅꯤ ꯅꯪꯗꯤ꯫
ꯎꯝ ꯎꯝ
ꯍꯣꯏ ꯀꯥꯛꯑꯣ ꯌꯥꯔꯦ ꯇꯧꯔꯛꯑꯣ ꯑꯗꯨꯒ꯫
ꯍꯣꯏ ꯁꯨꯈ꯭ꯔꯕꯣ ꯑꯩꯅ ꯍꯧꯖꯤꯛ ꯇꯧꯔꯛꯈꯤꯗꯣ ꯑꯩꯅꯔꯣ ꯅꯪꯅꯔꯣ꯫
ꯅꯪꯅ ꯅꯪꯅ ꯑꯩꯗꯤ ꯂꯣꯏꯔꯦ꯫
ꯑꯣ ꯑꯩꯅ ꯑꯃꯨꯔꯛ ꯅꯪ ꯍꯧꯖꯤꯛꯀꯤꯗꯨꯗ ꯃꯉꯥꯗ ꯁꯨꯈ꯭ꯔꯕ꯫ ꯑꯟ ꯑꯃꯥ ꯗꯪ ꯋꯥꯜꯂꯤ ꯍꯥꯏꯕ ꯎꯝ꯫ ꯑꯩ ꯑꯃꯨꯔꯛꯀ ꯇꯧꯔꯛꯑ ꯂꯣꯏꯔꯦ ꯑꯗꯣ ꯑꯃꯨꯛꯀ ꯑꯅꯤꯔꯛꯀ ꯇꯧꯔꯛꯀꯦ ꯑꯩ꯫ ꯌꯥꯕꯔ ꯌꯦꯡꯒꯦ ꯊꯝꯃꯦ ꯊꯝꯃꯦ꯫